ꯑ
ꯎꯝ ꯍꯜꯂꯣ
ꯑꯥ
ꯆꯥꯛ ꯆꯥꯔꯕꯣ
ꯑꯖꯔꯦ
ꯑꯩꯃ ꯊ ꯇꯥꯕꯤꯔꯒꯦ
ꯎꯝ ꯍ
ꯀ ꯃ ꯍꯧ ꯇꯒꯦ ꯍꯥ
ꯍꯨꯏ ꯍꯨꯏ
ꯍꯨꯏꯌꯦ ꯑꯁ ꯍꯨꯏꯒ ꯆꯥꯕ ꯐꯪꯉꯤꯅꯦ
ꯑ ꯍ ꯑꯚꯥꯏꯗ ꯅꯪꯒꯤꯦ
ꯍꯥꯏꯗꯤ ꯀꯥꯡꯁꯣꯏ ꯆꯥꯏ
ꯑ ꯐ
ꯀꯔꯤꯇꯂ ꯀꯅꯤꯗ
ꯍꯧ ꯀꯝ ꯇꯧ ꯂꯩꯗ ꯔꯝꯗ
ꯎꯝ ꯌꯥꯝ ꯅꯨꯡꯉꯥꯏꯅ ꯂꯩꯔꯤꯖꯥꯠꯅꯤꯅꯦ
ꯍꯥꯏꯗ꯭ꯔꯔꯗꯤ
ꯀꯁ ꯁꯗꯔꯅꯤ
ꯎꯝ ꯌꯥꯝ ꯆꯥꯏꯔꯤꯕ
ꯃꯅꯨꯡꯗꯤꯅꯦ
ꯀꯥꯏ ꯀꯥꯏꯗ ꯆꯠꯄꯤꯒꯦ ꯉꯁꯤꯁꯦ
ꯆꯠꯦꯖ ꯌꯗ ꯑꯗꯨ
ꯎꯝ
ꯅꯪꯗꯤ
ꯑꯩ ꯌꯨꯝꯗ ꯑꯗꯨ ꯂꯩꯌꯦ ꯆꯠ
ꯑꯣ ꯐꯥꯏꯩꯅ ꯈꯔꯔꯥꯒꯦ
ꯑꯩ ꯂꯪꯅ ꯄꯤ ꯂꯩꯌꯦ
ꯎꯝ
ꯅꯨꯄꯤ ꯑꯃꯒ ꯑꯩꯈꯣꯏꯅꯤ ꯂꯩꯌꯦ
ꯑꯝ
ꯎꯝ ꯎꯝ
ꯄꯥꯎ ꯐꯔꯔꯦ ꯄꯥꯎ ꯂꯅꯨꯡ ꯐꯥꯏꯔ
ꯎꯝ
ꯑ ꯏꯩꯅ ꯍꯖꯅ ꯀꯖꯅꯦ
ꯍꯣꯏ ꯀꯥꯡ ꯀꯥꯡꯁꯣꯏ ꯑꯂꯨꯒ ꯇꯥꯃꯦꯖꯥ ꯑ ꯀꯣꯏꯇꯥꯥꯔꯦ ꯁꯥ ꯑꯀꯪꯕ ꯍꯥꯞ ꯐꯕ
ꯆꯃꯥꯁ
ꯁꯥ ꯑꯀꯪꯕ ꯍꯥꯞꯄꯅꯤꯅ ꯈꯔ ꯍꯥꯎꯋꯤꯍꯦ ꯊꯥꯛ
ꯀꯥꯏ ꯐꯥꯏ
ꯅꯗꯤ ꯁꯀꯨꯜ ꯀꯥꯔꯤꯕ꯭ꯔꯣ ꯀꯃꯥꯏꯅ ꯀꯔꯤ ꯇꯧꯔꯒ ꯂꯩꯕꯅꯣ
ꯍꯥꯏꯕ꯭ꯔꯦ
ꯀꯥꯏꯗ ꯇꯝꯒꯦ ꯍꯥꯏꯕꯅꯤꯗ
ꯀꯥꯏꯗ ꯆꯠꯀꯦ ꯍꯥꯏꯕ
ꯁ꯭ꯀꯨꯜ ꯀꯥꯏꯗ ꯇꯛꯒꯦ ꯍꯥꯏꯕꯅ
ꯏꯁꯨꯄꯣ ꯀꯥꯗꯗ
ꯑꯗꯦ ꯀꯔꯤ ꯇꯧꯔꯒ ꯂꯩꯕ ꯑꯗꯨꯗꯤ
ꯁꯨꯝ ꯂꯩ ꯍꯥꯏꯁꯦ
ꯁꯨꯝ ꯂꯩꯕꯗꯣ ꯄꯥꯝꯃꯨꯗ꯭ꯔꯣꯅꯦ ꯃꯇꯝꯁꯦ ꯄꯥꯝꯃꯨꯗ꯭ꯔꯣ
ꯇꯃꯨꯗꯅ
ꯎꯝ
ꯎꯝ
ꯅꯪ ꯃꯃꯥ ꯕꯕꯥꯗꯤ ꯀꯔꯤ ꯇꯧꯔꯒ ꯂꯩꯕ꯭ꯔꯣ ꯑꯗꯨꯗꯤ
ꯃꯣꯏꯁꯨ ꯃꯣꯏ ꯊꯣꯛꯄ
ꯎꯝ ꯅꯣꯏ ꯅꯅꯦ ꯍꯠꯇꯦꯅꯦꯅ ꯀꯌꯥꯅꯣ
ꯎꯝ ꯏꯂ ꯎꯕꯅ
ꯀꯔꯤ ꯃꯈ ꯊꯕꯥ
ꯑꯦ
ꯅꯪ ꯅꯆꯤꯟ ꯏꯅꯥꯎ ꯀꯌꯥꯅꯣ ꯍꯥꯏꯕꯅꯤꯗ ꯑꯩ ꯍꯥꯏꯕ
ꯎ ꯊꯪꯉꯦ ꯊꯪꯉꯦ ꯑꯟꯊꯧ ꯑꯟꯊ ꯁ ꯇꯝ
ꯑ ꯅꯪꯅꯗꯤ ꯇꯝꯕ ꯉꯝꯃꯤꯅꯦ
ꯅ ꯇ ꯋꯥꯉꯥꯡ ꯂꯤ ꯇꯀꯣ
ꯎꯒ ꯈꯒꯤ
ꯃꯍ ꯍꯥꯎ ꯁꯔꯣ ꯅꯪꯂꯤꯁꯁ
ꯀꯥꯏꯩꯅ ꯌꯦꯕꯤꯅꯕ
ꯎꯝ ꯎꯝ
ꯒꯦꯝ ꯁꯥꯅꯕꯅꯤ
ꯒꯦꯝ ꯁꯥꯟꯅꯔꯒ ꯂꯩꯕ꯭ꯔꯣ
ꯑ
ꯑ ꯍꯥꯏ꯭ꯔꯦꯗ
ꯑꯗꯨꯒꯣꯏ
ꯀꯔꯤ ꯌꯥꯝ ꯁꯥꯟꯅ ꯍꯥꯏꯔꯒ ꯂꯩꯕ ꯍꯧꯁꯦ
ꯈ꯭ꯋꯥꯏꯗꯒꯤ ꯅꯨꯡꯉꯥꯏꯕ ꯒꯦꯝꯗꯒꯤ ꯑꯩꯩꯅ ꯏꯕꯦꯜ
ꯎꯝ ꯒꯦꯝ ꯄꯪꯁꯥ ꯁꯅꯥꯒꯅꯣ
ꯀꯗ ꯃꯒ ꯂꯩꯗ ꯑꯣ ꯑꯗꯔꯥ
ꯅꯣꯏꯗ ꯀꯩꯀꯩ ꯍꯩ ꯄꯥꯟꯒꯦ
ꯑꯩꯁꯤ ꯍꯩꯗ ꯅꯧꯕ ꯑꯃ ꯍꯩꯅꯣ ꯑꯣ ꯇꯗꯤ ꯈꯗꯅ ꯎꯝ ꯍꯁꯨ ꯍꯗ
ꯑꯩ ꯌꯥꯝ ꯄꯥꯜꯂꯝꯗꯧ ꯃꯥꯟꯕ
ꯀꯔꯤꯅꯇꯇꯦ ꯅꯣꯡ ꯅꯣꯡꯃꯥꯡꯒ꯭ꯔꯅꯦꯁꯨ
ꯅꯣꯏ ꯉꯁꯤ ꯍꯨꯏ ꯆꯥꯕꯗꯣ ꯀꯥꯏꯗꯒꯤꯏ ꯀꯨꯏꯅꯣ ꯍꯥꯏꯕꯅꯤꯗ ꯅꯣꯏ ꯅꯣꯏ ꯈꯤꯇꯪ ꯆꯥꯕ꯭ꯔꯣ
ꯑꯣ ꯍ
ꯎꯝ
ꯈꯜꯂꯛꯏꯅꯦ ꯑꯁꯃꯥꯟꯗꯣ
ꯂꯛꯄ ꯑꯩꯈꯣꯏꯒꯤꯁꯨ ꯄꯨꯟꯕꯤꯔꯛꯑꯣ ꯅ ꯑꯗꯨꯗꯤ
ꯌꯦꯡꯖꯦ ꯃꯇꯪ ꯄꯨ
ꯅꯣꯏꯒꯤ ꯈꯤꯇꯪ ꯈꯨꯜꯂ ꯆꯥꯔꯤꯗꯨꯕꯨ ꯆꯥꯕ ꯅꯨꯡꯉꯥꯏꯅꯤ ꯑꯣ
ꯑ ꯏ ꯑꯣ ꯃꯃ
ꯎꯝ
ꯎꯝ
ꯍꯌꯦꯡꯗꯤ ꯀꯔꯤ ꯇꯧꯔꯒ ꯂꯩꯒꯅꯤ ꯆꯥꯏ ꯆꯠꯀꯦꯔꯣ ꯍꯌꯦꯡꯒꯤ ꯀ ꯀꯥꯏꯗ ꯆꯠꯀꯦꯔꯣ ꯍꯥꯏꯕ
ꯆꯥꯛꯆꯥꯅꯕ ꯆꯦꯛ
ꯀꯗꯥꯏꯗ ꯀꯅꯥꯒꯤ ꯀꯔꯤꯒꯤ ꯆꯥꯛ ꯆꯥꯅꯕꯅꯣ
ꯎꯝ ꯑꯩꯈꯣꯏꯒꯤ ꯐ꯭ꯔꯦꯟ ꯑꯃ ꯌꯨꯝ ꯄꯥꯟꯈꯤꯕ ꯍꯥꯏ ꯑꯗꯨꯒꯤ ꯑꯗꯨꯒꯤ ꯃꯥꯒꯤ ꯋꯥꯔꯣꯏꯕꯗ ꯋꯥꯔꯣꯏꯕꯣ ꯀꯩꯀꯩ ꯇꯧꯕꯗ ꯂꯥꯛꯇ꯭ꯔꯕ ꯑꯩꯈꯣꯏꯗ
ꯑꯥ
ꯑꯗꯨꯅ ꯄꯨꯟꯁꯤꯦ ꯍꯥꯏ ꯆꯃꯨ ꯆꯥꯅꯤꯌꯦ ꯑꯗꯨꯅ ꯇꯜꯕ ꯆꯅꯤꯡꯦ
ꯎꯝꯝ ꯀꯅꯥ ꯀꯅꯥ ꯆ ꯇꯣꯣꯏ ꯅ
ꯅ ꯍꯟꯗ ꯆꯠꯇꯔꯣ ꯑꯩꯡꯁꯦ
ꯏꯟ ꯅꯠꯇꯗ ꯃꯅꯣꯕ ꯃꯅꯣꯕꯅꯦꯗ꯭ꯔ
ꯏꯃ ꯅꯨꯨꯄꯤ ꯃꯔꯤ ꯑꯩꯒ ꯃꯔꯤ
ꯎ
ꯃꯗꯒꯤ ꯑꯗꯨ ꯌꯨꯝꯗ ꯂꯥꯛꯄ ꯑꯗꯨꯗ ꯑꯣꯏ ꯇꯧꯁꯤ ꯍꯥꯏꯔ
ꯎꯝ
ꯏꯩꯅꯗ ꯅꯣꯡ ꯃꯪꯕ꯭ꯔꯣ
ꯍꯧꯖꯤꯛꯛꯇꯣ ꯈꯪꯗꯦ ꯃꯄꯥꯟ ꯊꯣꯛꯇꯕꯅꯤꯅ ꯅꯣꯡꯃꯥꯡꯒ ꯑꯣꯏꯅ ꯂꯣꯝꯗ
ꯎꯝ ꯃꯪꯉꯦ
ꯎꯝ
ꯅꯣꯏꯅ ꯅꯎꯅ ꯑꯦ ꯅꯣꯏꯅ ꯅꯝ ꯄꯤ ꯍꯥꯏ ꯅꯣꯏ ꯉꯆꯦ ꯍꯣꯏꯔꯣꯝꯗꯗꯤ ꯅꯨꯡ ꯐꯥꯏ ꯍꯥꯏꯅꯦ
ꯑꯣ ꯁꯣꯝꯗꯗꯤ ꯇꯥꯗꯦ
ꯅꯣꯏꯅ ꯈꯔ ꯏꯁꯇꯦꯟꯗꯔꯠ ꯑꯣꯏꯕꯤ
ꯈꯔ ꯆꯥꯎꯈꯠꯄ ꯎꯝ ꯆꯥꯎꯈꯠꯃꯟꯗꯅ ꯅꯣꯡ ꯇꯥꯕ ꯐꯥꯎ ꯀꯤꯔꯌꯦ
ꯑ ꯍ ꯎꯝ ꯑꯣꯏꯣꯏꯒꯗ ꯂ ꯎꯅ ꯋꯥꯅꯗ ꯍꯥꯏꯔꯅꯤ
ꯎꯝ ꯅꯃꯅꯅ ꯅꯣꯡ ꯇꯔꯅ
ꯍ ꯎꯝ ꯁꯕꯒꯠꯇꯁ
ꯑꯗꯨꯋꯥꯏꯗꯗꯤ ꯑꯩꯟꯒꯂꯦꯗ ꯁꯥꯃꯟꯗꯅ
ꯎꯝ ꯎꯝ ꯎꯝ ꯃꯄꯥꯟ ꯃꯄꯥꯟꯅ ꯊꯝꯅ
ꯃꯄꯥꯟ ꯊꯣꯛꯐꯝ ꯂꯩꯇꯕꯅꯤꯅ ꯁꯥꯏꯌꯦꯕ
ꯑꯁ ꯑꯗꯨꯗꯤ ꯃꯈ ꯀꯥꯗ ꯑꯗꯨꯝ
ꯍꯨꯃꯥꯡꯅ ꯄꯟꯂꯨ ꯍꯥꯏꯕ ꯇꯔꯦ
ꯗ ꯃ ꯃꯇꯝ ꯃꯇꯝ ꯑꯗꯨ ꯍꯥꯏꯔꯒ ꯍꯣꯏꯅꯥꯎ ꯑꯃ ꯁꯤ ꯑꯥ ꯌꯥꯝꯅ ꯀꯩ ꯍꯥꯏꯅꯤ ꯌꯥꯝꯅ ꯐꯕ ꯍꯥꯏꯇꯥꯔꯦ
ꯎꯝ
ꯄꯤꯖꯔꯤ ꯈꯩꯌꯦ ꯆꯥꯕ ꯄꯤꯖꯔꯤꯒꯦ ꯆꯥꯔꯤꯁꯤꯦ ꯀꯃꯥꯏꯅ ꯆꯥꯒꯦ ꯈꯪꯕ꯭ꯔꯅꯣ
ꯈꯪꯗꯦꯕꯣ
ꯁꯍꯤꯇ
ꯎ
ꯑꯗꯨ ꯄꯤꯔꯤ ꯃꯈꯒꯩꯗꯣ ꯆꯥꯔꯦ
ꯎ ꯍ ꯆꯕ
ꯏ ꯑ꯭ꯔꯣ
ꯅꯗꯅꯣ
ꯅꯪ
ꯎꯝ
ꯑꯣ ꯃꯣꯏꯔ ꯆ ꯑꯦ
ꯃꯤ ꯃꯈꯣꯟ ꯇꯥꯕ꯭ꯔꯕ
ꯇꯥꯗꯦꯗ ꯇꯨꯝꯃꯈ꯭ꯔꯗ ꯑꯣꯏꯔꯣ ꯅꯪꯒꯣ ꯃꯅꯩꯅꯦ ꯑꯗꯤ
ꯇꯨꯝꯈꯤꯔꯣꯏꯗ꯭ꯔꯣ ꯅꯪꯗꯤ
ꯇꯨꯃꯅꯤꯅ
ꯎꯝ ꯇꯨꯝꯕ ꯃꯇꯝ ꯌꯧꯔꯦ ꯍꯥꯏꯕꯅꯤꯗ ꯇꯨꯝꯕ ꯃꯇꯝ ꯌꯈ꯭ꯔꯦ ꯇꯨꯝꯃꯅꯤ ꯑꯩꯈꯣꯏꯁꯨ
ꯎꯝ ꯀ ꯑ ꯅꯇꯕꯂ
ꯑꯗꯨ ꯇꯄꯁ ꯇꯧꯕ ꯑꯗꯨ ꯎ
ꯑꯦ ꯅꯪꯅꯦꯉꯛꯇ ꯅꯨꯡꯉꯥꯏꯖꯕ ꯃꯥꯂꯦ
ꯅꯪ ꯄꯣꯣꯡ ꯀ ꯑꯗ ꯍꯋꯥ ꯀꯌꯥ ꯌꯨꯁ
ꯒꯟꯁ ꯌꯥꯣ ꯎꯝ ꯟꯗꯕꯁ
ꯅꯟꯕꯗꯨ ꯅ ꯀꯌꯥꯗ ꯉꯟꯗꯕꯨꯗꯨ ꯅ ꯀꯌꯥꯗ
ꯏꯝꯕ ꯃꯉ
ꯑꯥ
ꯃꯗꯨ
ꯆꯦꯡꯕꯗ ꯆꯇꯤ
ꯎꯝ ꯉꯟꯅ ꯍꯧꯒꯠꯄꯅ ꯍꯛꯆꯥꯡ ꯐꯕꯅꯤ
ꯃꯥꯅꯤ
ꯁ꯭ꯖꯟ ꯍꯕ ꯑꯦ ꯈꯔꯥ ꯈꯔꯥ
ꯅ ꯍꯜꯦ ꯌꯥꯗ꯭ꯔꯦ ꯍꯤꯗꯥꯛ ꯆꯥꯗ꯭ꯔꯣ
ꯎꯝ
ꯆꯠ ꯆ ꯆꯂꯣꯕꯅꯥꯕ ꯌꯥꯗ꯭ꯔꯦ
ꯆꯃꯥꯟꯗ ꯎꯝ
ꯍꯛꯆꯥꯡ ꯐꯅ ꯐꯅ ꯂꯩꯍꯟ ꯑ ꯉ ꯁꯥ ꯑꯣꯟꯅꯕꯒꯤ ꯍꯟꯗꯛꯁꯦ ꯑꯌꯥꯝꯕ ꯅꯥꯒꯂ
ꯍꯝ
ꯍ
ꯊꯝꯃꯁꯨ ꯐꯥꯗꯦꯗ ꯀꯣꯏꯅ ꯀ ꯅꯅꯥꯕꯗ ꯀꯕꯨ ꯑꯗ ꯀꯩ ꯇꯧꯕꯁꯦ
ꯆꯥꯛ ꯌꯥꯝ ꯌꯥꯝ ꯆꯥꯎ ꯅꯥꯗꯅ ꯏꯟꯖꯥꯡ ꯍꯥꯎꯄꯁꯨ
ꯑ
ꯅ ꯇꯃꯗꯔ
ꯀꯦꯝ ꯁꯅꯥ ꯗꯕ
ꯗꯤ ꯉ ꯂꯩ ꯁꯂꯅ
ꯑꯦ
ꯎ ꯇꯃꯗꯔꯣ ꯎꯝ ꯇꯔꯣ
ꯎꯝ ꯀ ꯉ ꯇꯕꯅꯤꯅ ꯇꯧ
ꯑꯦ
ꯎꯝ ꯀꯨꯏꯔꯣ ꯀꯨꯏꯔꯣ ꯎꯏꯁꯤꯔꯅꯤꯡꯕꯗ
ꯎꯝ
ꯇꯨꯝꯃ ꯗꯦꯔ ꯅꯪꯗꯤ
ꯆꯨꯝꯅꯤꯡꯈ꯭ꯔꯕꯣ
ꯑꯦꯁ ꯑꯁꯥꯏꯅ ꯇ
ꯎ ꯆꯨꯝꯅꯤꯡ ꯉꯝꯒꯅꯦꯕꯅ ꯐꯣꯟꯗꯣ ꯌꯥꯗ꯭ꯔꯦꯕ
ꯑ ꯎꯝ ꯗ ꯑꯣꯏꯣꯏꯁꯤꯗ ꯎꯝ ꯐꯤꯁꯨꯕꯨ ꯂꯩꯔꯦ ꯎꯝ ꯑꯗꯨꯗ ꯇꯃꯤꯗꯕ ꯑꯩꯗꯤ ꯇꯃꯤꯗ꯭ꯔꯕ ꯑꯗꯨ ꯎ
ꯀꯅ ꯃꯕ
ꯀꯅ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
ꯁꯥꯕꯅꯣ ꯁꯥꯕꯅꯣ ꯂꯩꯕ ꯉꯝꯗ꯭ꯔꯦꯗ
ꯑꯣ ꯅꯨꯡꯗꯥꯡ ꯑꯣꯏꯕꯁꯦ ꯏꯪꯕ꯭ꯔꯣ ꯁꯥꯕ꯭ꯔꯥ
ꯉꯁꯤꯒꯤ ꯁꯥꯏ ꯍꯦ ꯁꯝꯍꯟꯗꯅ ꯂꯩꯕ ꯉꯝꯗ ꯭ꯔꯦ
ꯎꯝ
ꯏꯪꯊꯝꯊꯥ ꯌꯧꯁꯤꯜꯂꯛꯄ ꯄꯥꯝꯃꯦ ꯀꯂꯦ ꯆꯩ ꯌꯥꯝ ꯁꯥ ꯑ
ꯅꯪꯒꯤ ꯐꯔꯚꯥꯏ ꯀꯔꯤ ꯑꯃꯣ ꯍꯥꯏꯔꯛ ꯒꯣ ꯗ
ꯀꯔꯤꯕ
ꯀꯔꯤ
ꯑꯩ ꯑꯩꯁꯦ ꯑꯩꯅ ꯈ꯭ꯋꯥꯏꯗꯩ ꯄꯥꯝꯕ ꯌꯦꯟꯖꯥꯡꯁꯦ ꯃꯅꯥ ꯃꯁꯤꯡꯗꯔꯣ ꯁꯥ ꯉꯥꯗꯔꯣ
ꯑꯦꯅꯤ ꯑꯣꯏꯁꯦ
ꯑ ꯀꯩꯁ ꯑꯣꯏꯗꯤ ꯅ
ꯑꯣ ꯑꯗꯨꯗꯤ ꯐꯔꯦ ꯕꯦꯖꯤ ꯇ꯭ꯔꯦꯟ ꯆ ꯍꯅ ꯍꯥꯏꯌꯣ
ꯄꯥꯝꯃꯦ
ꯎꯝ
ꯑꯣꯛꯁꯥꯅ ꯄꯥꯝꯃꯤ
ꯎ
ꯅꯪꯒꯤꯗꯤ
ꯌꯦꯜ
ꯌꯦꯁꯨ ꯍꯥꯎꯕꯅꯤ
ꯎꯝ
ꯂꯣꯏꯅ ꯍꯥꯎꯋꯤꯗ ꯁꯤꯅ ꯍꯦꯟꯅ ꯄꯥꯝꯃꯤ ꯍꯥꯏꯕ ꯂꯩꯇꯦ ꯑꯩ ꯂꯣꯏ ꯂꯣꯏꯅꯦ ꯄꯥꯝꯦ ꯉꯁꯨ ꯄꯥꯝꯃꯦ ꯌꯦꯁꯨ ꯄꯥꯝꯦ ꯁꯥꯜꯁꯥꯁꯨ ꯄꯥꯃꯦ
ꯉꯗꯤ ꯋꯥꯗꯦ
ꯉꯥ ꯄꯥꯝꯗꯦ ꯑꯩꯗꯤ ꯉꯥ ꯑꯃ ꯄꯣꯛꯄꯗꯣ ꯌꯥꯝ ꯄꯥꯝꯃꯤꯅ
ꯑꯁ
ꯑ ꯎꯝ
ꯆꯗ꯭ꯔꯣꯅ
ꯏꯕ
ꯉꯥ ꯃꯀꯣꯛ ꯄꯥꯝꯗ꯭ꯔꯥ ꯍꯥꯏꯕꯅ
ꯑ ꯀꯦꯔꯤ ꯍꯕꯅꯤ
ꯎꯝ ꯉꯥꯗꯤ ꯑꯇꯩ ꯆꯥꯅꯤꯡꯗꯦ ꯃꯀꯣꯛ ꯈꯛꯇꯪꯅ ꯑꯩꯅ ꯄꯥꯝꯕꯅꯤ
ꯑ ꯄꯠꯇꯣ ꯁꯤ ꯏ ꯆꯁꯤ
ꯉꯥꯃꯨꯀꯣ ꯑꯆꯧꯕꯗꯣ
ꯎꯝ ꯃ ꯀꯧ ꯇ ꯎꯝ ꯍꯅꯦ ꯍꯥꯎꯗ ꯌꯥꯝ ꯆꯠꯁꯤꯜꯂꯨ ꯑꯍꯟ ꯑꯣꯏꯔꯛꯑꯀꯥꯟꯗ ꯑꯩꯒꯤ ꯕ꯭ꯔꯦꯟꯗꯣ ꯈꯔ ꯁꯤꯡꯕ
ꯉ ꯆꯕꯁꯦ ꯁꯤꯦꯡꯉ ꯍꯥꯏꯥꯏ ꯃꯤꯁꯤꯉꯦ ꯍꯥꯏ ꯁꯤꯁꯤꯡꯅꯅꯕ ꯇꯥꯦ ꯍꯥꯏꯁꯨꯣ ꯆꯥꯎꯥꯕ
ꯑꯗꯨꯅꯦ ꯆꯁꯤꯔ ꯌꯥꯝꯅ
ꯀꯅꯤꯕ
ꯌꯥꯝ ꯌꯥꯝꯅ ꯆꯠꯁꯤꯂꯣ ꯍꯥꯏꯕ
ꯑꯩꯕꯨ ꯌꯥ ꯌꯥ ꯇꯥꯏ
ꯎꯝ
ꯀꯃꯗꯅꯤ ꯊ
ꯎꯝ
ꯍ ꯁꯥꯕꯅ ꯁꯥꯕꯅ ꯂꯩꯕ ꯉꯝꯖꯗ꯭ꯔꯦ
ꯏꯁꯤꯡꯁꯦ ꯇꯤꯡꯒꯗꯅꯦ
ꯑ ꯐꯥꯏꯕ
ꯎꯝ
ꯌꯥꯗ꯭ꯔꯦ ꯂꯩꯅꯥꯁꯦ ꯎꯝ ꯑꯇꯩꯗꯤ ꯐꯖꯔꯦ ꯑꯩꯇꯦꯝꯒꯤꯀ
ꯆꯕ ꯆꯕ ꯑꯣꯏꯩꯕ ꯃꯟꯗꯔꯦ ꯎ ꯍꯣꯏ ꯍꯣꯏ
ꯊꯝꯃꯒꯦ ꯊꯝꯃꯒꯦ
ꯎꯝ ꯎꯝ
ꯆꯁ ꯐꯥꯒꯤꯗꯧꯕꯅꯤꯅ
ꯍꯝ
ꯇꯨꯝꯈ꯭ꯔꯗꯣꯏꯔꯣ
ꯅꯪꯗꯤ ꯌꯨꯝꯗ ꯈꯛꯇꯪ ꯑꯗꯨꯝ ꯂꯩꯔꯒ ꯂꯩꯔꯣ ꯑꯔꯗꯤ ꯌ ꯎꯟꯗ ꯈꯇꯥ ꯍꯥꯏꯕ
ꯌꯨꯝ ꯂꯣꯏꯗꯗꯤ ꯀꯥꯏ ꯂꯩꯗꯣꯔꯤꯒꯦ